ꯍꯜꯂꯣ ꯀꯣ ꯑꯗꯨ ꯃꯊꯟꯗ ꯀꯛꯅꯃꯣ ꯀꯩꯝꯇ
ꯑꯗꯨꯅꯦ ꯑꯩꯅ ꯑꯩ ꯑꯩꯉꯣꯟꯗꯗꯤ ꯍꯜꯂꯛꯑꯣ ꯍꯜꯂꯛꯑꯣꯅ ꯋꯥꯂꯣꯝ ꯉꯥꯡꯉ ꯂꯩꯍꯧꯔꯕ
ꯑꯩꯅꯅꯦ ꯑꯃꯨꯛ ꯅꯪꯒꯤ ꯃꯈꯣꯟ ꯇꯨꯃꯤꯟ ꯂꯩꯈ꯭ꯔꯦ ꯍꯥꯏꯕ
ꯑ ꯑꯩꯉꯣꯟꯗꯅ ꯖꯤꯖꯦꯒꯤ ꯃꯈꯣꯟꯜꯗ ꯇꯨꯃꯤꯟ ꯂꯩꯕ
ꯑꯗ ꯍꯒ ꯌꯥꯝ ꯇꯅꯗꯦ ꯍꯥꯏꯦ
ꯎꯝ ꯑꯃꯨꯛ ꯑꯃꯨꯛ ꯕꯦꯔꯥ ꯇꯧꯕꯖꯥꯠ
ꯑꯗ ꯃꯗꯤ
ꯈꯦꯆꯤ ꯆꯖꯦꯟ ꯊꯣꯡꯗꯛꯇꯔꯣ
ꯐꯥꯎꯟꯗꯔ
ꯀꯩꯀꯩ ꯃꯊꯦꯜ ꯊꯣꯡꯗꯣꯏꯅꯣ
ꯈꯦꯆꯤ ꯑꯃ ꯊꯣꯡꯉꯅꯤ ꯎꯇꯤ ꯑꯃ ꯊꯣꯡꯉꯅꯤ ꯐꯣꯔꯁꯥ ꯇꯥꯕ꯭ꯔꯥ ꯈꯪꯗꯦ ꯀꯤꯗꯤ ꯀꯥꯏꯔꯗꯦ ꯍꯥꯎꯇꯗ ꯀꯧꯔꯥ ꯑꯃ ꯎꯔꯅꯤ ꯔꯣ ꯃꯉꯔꯅꯤꯣ ꯌꯥꯝꯃꯦ ꯍꯌꯦ ꯍꯌꯦꯡꯨ ꯄꯨꯡ ꯇꯔꯨꯛ ꯑꯗꯨꯗꯥꯏꯗ ꯍꯧꯒꯠꯂ ꯑꯗꯨꯝ ꯍꯣꯠꯅꯔ ꯑꯗꯨꯝ ꯀꯨꯏꯕꯅꯦꯕ ꯁꯦꯝꯕ ꯁꯥꯕ ꯑꯗꯨꯝ
ꯑꯁ ꯃꯊꯦꯜ ꯃꯌꯥꯝꯒꯗ ꯑꯗꯨꯝ ꯎꯝ ꯍꯥꯏꯗꯤ ꯎꯠꯇꯤ ꯃꯔꯣꯏ ꯊꯣꯡꯕꯒꯥꯏꯁꯤꯒꯁꯦ ꯑꯃꯃꯝ ꯑꯗꯨꯝ ꯊꯣꯡꯕꯗ ꯀꯨꯏꯔꯕ ꯉꯥꯛꯇꯅꯤꯗꯅ
ꯃꯥꯥꯟ ꯆꯥꯡ ꯊꯣꯡꯩꯅ ꯍꯥꯏꯌꯦ ꯑꯩꯅ ꯑꯩꯅ ꯁꯊꯣꯛ ꯊꯣꯡꯗ꯭ꯔꯤꯕ ꯍꯥꯏꯔꯅꯗꯤ ꯎꯇꯤ ꯑꯁꯪꯕꯁꯦ ꯊꯣꯡꯗ꯭ꯔꯤꯕ ꯍꯥꯏꯗꯤ ꯍꯥꯏꯔꯒꯁꯨ ꯊꯣꯡꯕ ꯑꯣꯏꯗ꯭ꯔꯤꯕꯗꯣ ꯑꯗꯒꯤ ꯀꯩꯅꯣꯒꯕꯒꯗꯣ ꯀꯔꯤꯑꯕ ꯎꯝ ꯎꯝ ꯁꯔꯅ ꯊ ꯍꯕ ꯑꯗꯨꯑꯣꯏꯗꯤ ꯂꯣꯏ ꯊꯣꯡꯉꯦ ꯍꯥꯏꯗꯤ ꯆꯒꯦꯝꯄꯣꯝꯕ ꯎꯇꯤ ꯑꯉꯧ ꯣꯡꯕ ꯃꯔꯣꯏ ꯊꯣꯡꯕ ꯑꯗꯨꯝ ꯊꯣꯡꯉꯦꯕꯅ ꯍꯩꯔꯕ
ꯎꯝ ꯌꯨꯝꯗ ꯑꯗꯨꯝ ꯊꯣꯡꯗꯔ
ꯌꯨꯝ ꯊꯣꯡꯉꯅꯤ ꯌꯨꯝꯁꯨꯒꯥꯏ ꯊꯣꯡ ꯄꯣꯠ ꯆꯩꯩꯈꯣꯏ ꯃꯥꯅ
ꯃꯅꯥ ꯃꯁꯤꯡ ꯏꯃꯥ ꯂꯩꯕ ꯍꯥꯏꯈ꯭ꯔꯦ ꯃꯅꯥ ꯃꯁꯤꯡ ꯍꯥꯏꯕꯗꯤ ꯎꯠꯁꯣꯏꯒꯨꯝꯕ ꯂꯐꯨꯒꯨꯝꯕ ꯔꯣꯍꯤ ꯀꯨꯝꯕꯥꯦꯟ ꯍꯥꯏꯅꯁꯤ ꯅꯥꯀꯨꯞꯄꯤꯛ ꯐꯗꯤꯒꯣꯝꯒꯨꯝꯕ ꯃꯣꯔꯣꯛꯀꯨꯝꯕ ꯂꯩꯗꯅ
ꯑ
ꯑꯗꯨ ꯍꯥꯏꯤ ꯎ ꯂꯣꯏꯅꯣ ꯍꯥꯏꯒꯅꯤꯕ ꯀꯗ ꯃꯣꯔꯣꯛ ꯃꯆꯩ ꯑꯃꯒꯨꯝꯕ ꯊꯥꯛꯄ ꯍꯧꯋꯗꯅ ꯑꯅ ꯂꯣ ꯍꯥꯏꯅꯤ ꯑꯗ ꯑꯩꯅ ꯗꯨꯀꯥꯟꯗꯒꯤꯩ ꯍꯧꯖꯤꯛ ꯌꯦꯟꯊꯥꯎ ꯍꯦꯟꯖꯤꯟ ꯑꯃ ꯂꯩꯔꯛꯑꯦ ꯑꯗꯒꯤ ꯍ ꯑꯗꯨ ꯑ ꯀꯔꯤꯕ ꯀꯥꯡꯇꯛ ꯀꯥꯡꯇꯛ ꯀꯦ ꯖꯤ ꯈꯥꯏ ꯂꯩꯑꯦ ꯃꯪꯒꯟ ꯀꯦ ꯖꯤ ꯂꯩꯑꯦ ꯣꯡꯀꯒ ꯆꯠꯂꯤꯁꯦ ꯑꯗꯨꯝ ꯕꯣꯔꯤꯒꯨꯝꯕ ꯇꯥꯝꯅ ꯋꯥꯔꯤꯔꯤꯕ ꯐꯣꯕ
ꯃꯥꯅꯦ
ꯦꯁꯟ ꯄꯦꯁ ꯁꯇ ꯌꯥꯝꯒꯤ ꯈꯥꯟ ꯭ꯟ ꯇ
ꯎꯝ ꯐꯣꯟ ꯐꯣꯟꯗꯣ ꯈꯔ ꯅꯛꯁꯜꯂꯨꯅꯦꯆꯦꯗ
ꯇꯥꯏ ꯇ ꯏꯦ ꯍꯧꯖꯤꯛꯀꯤ ꯑꯣꯏꯅꯗꯤ ꯉꯔꯥꯡꯈꯣꯏ ꯉꯔꯥꯡ ꯐꯣꯟ ꯇꯧꯕꯗꯩꯁꯤꯕꯨ ꯑꯩ ꯁꯥꯟꯅꯗ꯭ꯔꯤꯑꯕ
ꯃꯥꯗꯣ ꯁꯤꯗꯤꯝ ꯇꯧꯔꯛꯇꯦꯕ ꯑꯩꯁ ꯈꯔ ꯇꯧꯗ꯭ꯔꯦ ꯃꯥꯁꯦ ꯈꯜꯂꯝꯗꯣꯏꯅꯦꯕ ꯁꯤ ꯈꯁꯤꯅ ꯈꯥꯟꯅ ꯍꯥꯎ ꯍꯥꯎ ꯊꯝꯃꯤꯁꯦ ꯄꯟꯗ꯭ꯔꯣ ꯁꯣꯃꯅꯨꯡꯗꯥꯥꯡ ꯎꯝ ꯑꯗꯨꯃꯥꯏꯅ ꯇꯧꯔꯛꯀꯅꯤ ꯑꯗꯨꯃꯥꯏꯅ ꯇꯧꯗꯣꯏꯁꯦ ꯌꯦꯡꯉꯅꯤ
ꯍꯥꯏꯗꯤ ꯃꯤꯁ ꯀꯣꯜ ꯑꯗꯨꯃꯥꯏꯅꯒ ꯂꯩꯔ ꯅꯤꯅ ꯇꯧꯗꯤ ꯇꯧꯕꯤꯌꯣꯕ ꯈꯪꯕ꯭ꯔꯥ ꯑꯗꯨꯒ ꯉꯁꯥꯏꯈꯩꯗꯣ ꯉꯔꯥꯡꯁꯨ ꯋꯥꯏꯔꯦꯨꯝ ꯁꯩ ꯍꯥꯏꯖꯜꯂꯣ ꯑꯗꯨꯗꯨꯒ ꯉꯁꯤꯗꯣ ꯊꯕꯛ ꯌꯥꯝ ꯌꯥꯝꯕꯩꯅꯦ ꯍꯥꯏꯖꯜꯂꯣ
ꯑꯗ ꯑꯩꯁꯦ ꯑꯃ ꯁꯛꯁꯦ ꯑꯃ ꯈꯔ ꯁꯛꯁꯦ ꯑꯃ ꯈꯔ ꯀꯥꯛꯅꯤꯡꯕ ꯑꯗꯣ ꯀꯛꯅꯤꯡꯕ ꯍꯥꯏꯕꯗꯤ
ꯃꯥꯗꯪ ꯊꯕꯛ ꯆꯤꯟꯕ ꯅꯠꯇꯦ ꯅꯪꯁꯨ ꯆꯤꯜꯂꯦꯗ ꯎꯠꯁꯜꯂꯣ ꯍꯥꯏꯕ
ꯐꯣꯟ ꯇꯧꯗꯦ ꯍꯥꯏꯕ ꯎꯠꯁꯟꯕꯗꯨꯅꯕꯨ ꯑꯩꯁꯨ
ꯑ ꯍꯥꯏꯗꯤ ꯇꯧ ꯑ ꯇꯧꯗꯤ ꯇꯧꯕꯤꯌꯣꯕ ꯁꯨꯇꯧ ꯇꯧꯗ꯭ꯔꯗꯤ ꯗꯥꯏꯔꯦꯛ ꯃꯉꯣꯟꯗ ꯑꯃ ꯀꯩ ꯍꯥꯏꯅꯤ ꯊꯧꯑꯣꯏꯒꯤ ꯇꯧꯕ ꯑꯃꯃꯨꯁꯨ ꯃꯥꯟꯈꯤꯅꯦꯕꯀꯣ ꯑꯗꯨ ꯅꯠꯇꯕꯤꯗ ꯅꯪꯒ ꯊꯕꯛ ꯆꯤꯟꯕꯩꯅꯦ ꯀꯥꯏ ꯍꯥꯏꯔꯒ ꯅꯪꯅ ꯊꯕꯛ ꯃꯥ ꯈꯛꯇꯪ ꯅꯠꯇꯦꯗꯅ ꯆꯤꯜꯂꯤꯁꯦ
ꯑꯅ
ꯑꯅꯣ ꯍꯥꯏꯅ
ꯑꯩ ꯇꯧꯅꯤꯡꯗ꯭ꯔꯦ ꯈꯔꯗ ꯃꯥ ꯇꯧꯗ ꯍꯟꯖꯤꯅꯤ
ꯎꯝ ꯆꯥꯛ ꯆꯥ ꯇꯣꯛꯄꯩ ꯁꯪꯗ ꯉꯥꯏꯔꯤ ꯀꯥꯏꯅꯒ ꯂꯩꯗꯅ
ꯎ ꯍꯗꯥ ꯃꯥ ꯇꯧꯔꯛꯑꯒ ꯑꯗꯨꯝ ꯍꯣꯏ ꯍꯥꯏꯐꯦꯠ ꯇꯧꯔꯑ ꯇꯧꯔꯦ ꯇꯧꯛꯇ꯭ꯔꯒꯅ ꯍꯌꯦꯡ ꯀꯤꯁꯤ ꯇꯧꯕ ꯂꯑꯒꯦꯅ ꯅꯪ ꯅꯪ ꯍꯥꯏꯔꯤꯅꯦ ꯅꯅꯥꯔꯣꯏꯠꯇꯦ ꯅꯔꯦ ꯆꯥꯔꯂꯣꯏꯔ ꯅꯅꯥꯔꯣꯏ ꯍꯤꯡꯒꯣꯅꯨ ꯆꯥꯔ ꯌꯦ ꯁꯀꯥꯏ ꯑꯗꯨꯇ ꯀꯥꯗ ꯆꯦ
ꯑꯁ
ꯑꯗꯨꯝ ꯏꯁꯤꯡ ꯆꯪꯖꯕꯤ ꯍꯧꯈ꯭ꯔꯗꯪ ꯌꯥꯝ ꯁꯤꯖꯟꯅꯨꯕ ꯌꯥꯗꯦ ꯃꯉꯥꯜꯅꯣ ꯋꯥꯏ ꯌꯥꯕ ꯌꯥꯎ ꯌꯥ ꯊ ꯋꯥꯏ ꯊꯤ ꯋꯥꯏ ꯊ ꯑꯩꯁꯦ ꯑꯩ ꯑꯣꯏꯗꯦꯗꯣ ꯈ ꯀꯧꯋꯤꯀꯣ ꯑꯩꯁꯦ ꯑꯩ ꯑꯣꯏ ꯗꯤꯋꯥ ꯂꯔꯦ ꯁꯤꯗ ꯑꯩꯁꯦ ꯑꯩ ꯑꯣꯏꯝꯗꯤ ꯒ꯭ꯌꯥꯟ ꯇꯥꯔꯛꯄ ꯌꯥꯝ ꯅꯍꯥꯟ ꯉꯔꯥꯡꯅꯅ ꯍꯥꯏꯕꯗꯣ ꯍꯥꯏꯕꯗꯤ ꯃꯣꯏ ꯁꯨꯝ ꯍꯧ ꯐꯤꯅꯤ ꯍꯣꯏ ꯂꯥꯏꯕꯛ ꯊꯦꯡꯅ ꯊꯦꯡꯅꯖꯔꯁꯅꯤ ꯑꯩꯒꯤ ꯂꯝꯕꯤ ꯑꯃ ꯁꯦꯝꯍꯧꯗꯕ ꯌꯥꯗꯦ ꯍꯥꯏꯕꯁꯨ ꯐꯖ ꯌꯥꯝ ꯊꯦꯡꯅꯩꯌꯦꯕꯀꯣ ꯅꯨꯡꯁꯤꯕꯗ ꯏꯃꯥꯟꯅꯕ ꯗ ꯌꯥꯝ ꯂꯨꯞꯁꯤꯟꯒꯅꯨ ꯃꯤꯒꯤꯗꯃꯛꯇ ꯑꯩꯅ ꯂꯦꯞꯄꯨꯔꯒ ꯑꯩꯒꯤ ꯏꯁꯥ ꯀꯔꯤꯝ ꯍꯜꯄ ꯂꯩꯔꯝꯗꯕꯗꯣ ꯑꯗꯨꯒꯤ ꯐꯤꯕꯝ ꯇꯥꯔ ꯁꯔꯨꯛꯄꯨꯗꯤ ꯎ ꯃꯦꯛꯁꯝ ꯕꯥꯎꯟꯗ꯭ꯔꯤ ꯊꯝꯕꯅ ꯕꯦꯁ ꯑꯣꯏꯔꯛꯑꯅꯤꯅ ꯑꯩ ꯈꯜꯂꯛꯑꯦꯕ ꯍꯥꯏꯕꯗꯤ ꯑꯗꯨꯝꯕꯅ ꯃꯥ ꯐꯩ ꯐꯠꯇꯦ ꯍꯥꯏꯕ ꯅꯠꯇꯕ ꯑꯩ ꯄꯥꯝꯃꯦ ꯏꯐꯣꯔꯠ ꯊꯥꯗꯔꯛꯑꯣ ꯃꯥ ꯂꯧꯖꯈ꯭ꯔꯁꯤꯅꯤ ꯃꯥꯥꯏ ꯉꯥꯛꯇꯅꯤ ꯅꯠꯇ꯭ꯔꯥ ꯑꯩꯅ ꯍꯥꯏꯔꯤꯁꯦ ꯑꯦꯅꯤ ꯕꯣꯗꯤ ꯃꯥꯏ ꯋꯥ ꯅꯠꯇꯦ ꯑꯦꯅꯤ ꯑꯩ ꯅꯨꯄꯥ ꯑꯗꯨꯏ ꯉꯥꯛꯇꯅꯤ ꯁꯅꯥ ꯂꯨꯄꯥ ꯄꯨꯒꯦꯅ ꯊꯕꯛ ꯄꯨꯒꯦꯅ ꯃꯥꯏ ꯉꯥꯛꯇꯅꯦꯕ ꯑꯗꯨꯝꯕꯅ ꯑꯩꯈꯣꯏꯅ ꯀꯠꯊꯣꯛꯀꯥꯟ ꯇꯧꯕꯗꯣ ꯍꯣꯏ ꯁꯛ ꯁꯛ ꯊꯤꯕꯗꯨꯗꯤ ꯃꯥ ꯈꯪꯉ ꯂꯥꯛꯏ ꯅꯠꯇ꯭ꯔꯣ ꯑꯩꯁꯨ ꯃꯥꯥꯛꯂ ꯇꯕꯁꯕꯣ ꯂꯩꯕ ꯑꯣꯏꯔꯣ ꯂꯩꯇꯕꯕꯨ ꯑꯣꯏꯔꯗ ꯑꯗꯨꯅꯦ ꯑꯩꯅ ꯍꯥꯏꯔꯤꯁꯦ ꯍꯥꯏꯕꯗꯤ ꯃꯥꯒꯤ ꯂꯩꯕ ꯂꯩꯇꯕ ꯊꯤ ꯐꯖꯕ ꯁꯤꯦ ꯄꯨꯊꯣꯛꯅꯗꯕ ꯅꯠꯇꯦ ꯍꯥꯏꯕ ꯌꯥꯔꯨꯔꯕ ꯅꯠꯇ꯭ꯔꯣ ꯑꯩꯅ ꯋꯥꯟꯁ ꯌꯥꯎꯨꯔꯕ ꯅꯠꯇ꯭ꯔꯣ ꯑꯗ꯭ꯔ ꯑꯩ ꯍꯥꯏꯁꯦ
ꯃꯥ
ꯏꯐꯣꯔꯠ ꯊꯥꯗꯔꯛꯑꯦ ꯑꯩꯁꯨ ꯐꯖꯅ ꯇꯧꯕꯤꯅꯤ ꯊꯗꯗꯇ꯭ꯔꯦ ꯇꯔꯀꯥꯗ ꯍꯧꯖꯤꯛ ꯍꯥꯏꯗꯤ ꯊꯃꯣꯏ ꯀꯥꯏꯈꯤꯕꯗꯣ ꯑꯃꯨꯛ ꯍꯟꯖꯜ ꯂꯨꯔꯀꯥꯟꯗꯅꯦ ꯑꯁ ꯑꯗꯨ ꯌꯧꯅꯅ ꯈꯜꯂꯛꯄꯗ ꯑꯃ ꯁꯤꯗ ꯑꯩꯅ ꯀꯃꯥꯏꯅ ꯍꯟꯖꯤꯟ ꯣ ꯈꯕꯗ ꯀꯣꯛ ꯆꯥꯛ ꯍꯜꯂꯛꯄꯗꯣꯏꯁꯦ ꯉꯔꯥꯡ ꯅꯍꯥꯟꯗꯩ ꯈꯪꯕ ꯐꯣꯟ ꯇꯗꯅꯤ ꯍꯧꯖꯤꯛ ꯑꯩ ꯐꯣꯟ ꯇꯧꯗꯦ ꯑꯩ ꯑꯗꯨꯁꯨ ꯁ꯭ꯀꯨꯜ ꯑꯅꯤ ꯍꯥꯏꯁꯤ ꯃꯥꯅ ꯑꯍꯨꯝ ꯁꯨꯦꯔꯤꯕ ꯁ꯭ꯀꯨꯜ ꯉꯁꯥꯏ ꯉꯔꯥꯡ ꯇꯨꯏꯁꯟ ꯇꯧꯔꯤꯉꯩꯗ
ꯃꯤꯁ ꯀꯣꯜ ꯑꯗꯨꯃꯥꯏꯅ ꯎꯕꯗꯣ ꯌꯥꯝꯅ ꯅꯨꯡꯉꯥꯏꯇ꯭ꯔꯣ ꯎꯁꯤꯠꯇꯕꯤ ꯇꯧꯗ꯭ꯔꯣ
ꯎꯝ
ꯕꯤꯁꯀꯨꯜ ꯑꯗꯨꯃꯥꯏꯒ ꯂꯩꯔꯒ ꯀꯣꯜꯕꯦꯛꯀ ꯇꯧꯕꯤꯗꯕꯗ ꯊꯋꯥꯏ ꯌꯥꯝ ꯅꯨꯡꯉꯥꯏꯇ꯭ꯔꯕ
ꯊꯃꯃꯛꯇ ꯅꯨꯡꯗꯤ ꯅꯨꯡꯉꯥꯏꯇꯦ ꯑꯁ ꯑꯩ ꯅꯨꯡꯉꯥꯏꯇꯕꯕꯨꯗꯤ ꯐ ꯅꯨꯡꯉꯥꯏꯇꯕ ꯍꯥꯏ ꯑꯗꯨ ꯍꯣꯏ ꯈꯪꯉꯦꯕ ꯅꯪ ꯍꯥꯏꯗꯔ ꯑꯁ ꯑꯩꯅ ꯐꯣꯟ ꯇꯧꯕꯤꯗꯕꯁꯦ ꯀꯥꯏꯅ ꯑꯩ ꯃꯤꯔꯥꯏꯕꯒꯨꯝꯕꯅꯤꯗꯅꯀꯣ
ꯅꯠꯇꯦꯗ ꯑꯩꯅ ꯍꯥꯏꯕꯗꯤꯅꯦ ꯃꯤꯁ ꯀꯣꯜꯒ ꯑꯗꯨꯃꯥꯏꯅꯒ ꯑꯩꯈꯣꯏꯅꯒ ꯀꯣꯜ ꯕꯦꯛ ꯇꯧꯤꯗꯕ ꯊꯝꯕꯁꯦ ꯑꯁ ꯃꯥꯅ ꯅꯍꯥꯟꯋꯥꯏ ꯇꯧꯈꯤꯕꯗꯣ ꯀꯥꯏꯅꯒ ꯍꯥꯏꯗꯤ ꯃꯥꯁꯨ ꯍꯧꯖꯤꯛꯇꯤ ꯑꯩꯉꯣꯟꯗ ꯇꯧꯔꯛꯑꯦꯀꯣ ꯀ ꯅꯨꯡꯉꯥꯏꯊ ꯊꯣꯛꯄꯗꯣ ꯈꯪꯦ
ꯎ ꯍ ꯑꯗꯨꯗꯗꯤ ꯏꯒ ꯍꯗꯤꯒꯦ ꯁꯨ ꯑꯗꯨꯕꯨꯗꯤ ꯂꯩꯔꯤꯅꯦꯕ ꯑꯗꯨꯔꯁꯨ ꯃꯤ ꯍꯥꯏꯁꯦ ꯑꯃ ꯏꯒꯣ ꯂꯩꯔꯒꯁꯨ ꯃꯅꯨꯡꯗ ꯅꯨꯡꯉꯥꯏꯇꯕ ꯑꯃꯗꯤ ꯐꯥꯎ ꯑꯗꯨꯣ ꯃꯅꯨꯡꯗꯗꯤ ꯃꯅꯨꯡꯗꯗꯤ ꯑꯁ ꯀꯩꯅꯣ ꯇꯧ ꯍꯥꯏꯕꯗꯤ ꯏꯁꯥꯒꯤ ꯄꯥꯔꯁꯣꯅꯦꯜ ꯁꯥꯎꯅꯤꯡꯕ ꯑꯝꯇ ꯂꯩꯕꯒꯤ ꯅꯠꯇ꯭ꯔ ꯑꯩꯈꯣꯏꯅ ꯐꯣꯟ ꯇꯧꯗꯣꯏꯗ ꯑꯗꯨꯗꯣ ꯏꯁꯥꯅ ꯑꯦꯛꯁꯦꯞ ꯇꯧꯖꯕꯗꯣ ꯈꯪꯕ꯭ꯔꯥ ꯍꯥꯏꯗꯤ ꯑꯩ ꯊꯕꯛ ꯆꯤꯟꯕꯒꯤ ꯇꯧꯗꯕ ꯅꯠꯇꯦ ꯑꯩ ꯁꯥꯎꯅꯤꯡꯕꯒꯤ ꯇꯧꯗꯕ
ꯃꯥꯅꯦ
ꯑꯠꯇ ꯑꯗꯣꯗꯤ ꯄꯤꯒ ꯑ ꯑꯔꯤꯕ ꯄꯣꯛꯊꯣꯛꯑꯝ ꯂꯩꯃꯤꯁꯦ ꯑꯗꯨ ꯑꯔꯤꯕ ꯄꯣꯛꯊꯣꯛꯄꯁꯦ ꯄꯣꯛꯊꯣꯛꯅꯕꯁꯦ ꯁꯨꯝ ꯑꯩꯈꯣꯏꯗ ꯌꯥꯝꯅ ꯍꯥꯏꯖꯧ ꯣꯟꯖꯧ ꯍꯥꯏꯕ ꯅꯠꯇꯕ
ꯃꯇꯦꯟ
ꯅꯍꯟ ꯌꯥꯝ ꯇꯥꯈ꯭ꯔꯦ ꯏ ꯃꯥꯥꯟꯅ ꯇꯧꯕꯤ ꯌꯣꯒ ꯑꯃꯝ ꯊꯛꯈꯤꯗ꯭ꯔꯦ ꯑꯉꯥꯡꯒ ꯂꯩꯇ꯭ꯔꯦ ꯋꯥꯋꯀꯤꯡ ꯆꯗꯅ ꯈꯣꯠꯇꯅ ꯍꯣꯏ ꯑꯗꯣ ꯒ꯭ꯌꯥꯟ ꯇꯥꯈ꯭ꯔꯦꯕ ꯃꯥ ꯑꯗꯨꯝ ꯃꯥꯅ ꯐꯣꯟ ꯇꯧꯔꯛꯑꯦ ꯍꯥꯏꯕꯗꯤ ꯋꯥꯔꯤꯔꯤꯕ ꯐꯥꯎꯕ ꯑꯩ ꯐꯣꯟ ꯇꯧꯔꯛꯇꯦ ꯐꯣꯟ ꯇꯧꯔꯛꯇꯦ ꯈꯟꯅꯩ ꯑꯩꯉꯣꯟꯗ ꯋꯥꯅ ꯁꯥꯞꯁꯤꯜꯂꯛꯇ꯭ꯔꯥ ꯍꯥꯏꯕꯗꯣ ꯑꯗꯨꯅ ꯑꯩꯣꯏꯗꯅꯦ ꯑꯩ ꯁꯤ ꯈꯪꯕ꯭ꯔꯥ ꯑꯗꯨꯅ ꯀꯪꯗ
ꯍꯪ ꯑ ꯑꯗꯨꯝ ꯃꯥ ꯂꯩꯔꯁꯨ ꯃꯥ ꯂꯩꯔꯦ ꯍꯥꯏꯕꯒꯤ ꯅꯉꯣꯟꯗ ꯃꯥꯒꯤ ꯏꯁꯄꯦꯁ ꯁꯨꯊ ꯑꯃ ꯊꯪꯒꯅꯤ ꯀ ꯍꯌꯦꯡ ꯍꯥꯏꯗꯤ ꯇꯝꯉꯝꯗꯦ ꯋꯥꯍꯧꯅꯤꯕ ꯑꯗꯨꯗꯨꯅ ꯑꯗꯨꯅꯦ ꯑꯗꯨꯗꯨꯅ ꯖꯁ ꯃꯥꯅ ꯅꯨꯡꯁꯤ ꯆꯠꯀ ꯃꯔ ꯈꯥꯟꯗ
ꯃꯥ ꯅꯪ ꯂꯅꯨꯡꯁꯤꯗꯦ
ꯑ ꯁꯤꯠꯈꯤꯕꯈꯤꯕ ꯌꯥꯏ ꯀꯥꯏ ꯑꯩ ꯑꯩꯁꯤꯁꯦ ꯃꯥꯒ ꯋꯥꯔꯤ ꯁꯥꯟꯅꯔꯁꯦ ꯩ ꯈꯪꯍꯧꯔꯥ ꯑꯩ ꯑꯗꯨꯝ ꯀꯩ ꯍꯥꯏꯅꯤ ꯃꯥꯁꯦ ꯂꯩꯔꯁꯨ ꯂꯩꯇ꯭ꯔꯁꯨ ꯑꯩꯉꯣꯟꯗ ꯀꯩꯝꯇ ꯏꯐꯦꯛ ꯇꯧꯗꯅꯕ ꯃꯥ ꯂꯩ ꯂꯩꯅꯦ ꯑꯩꯁꯦ ꯃꯨꯛ ꯐꯣꯟ ꯇꯧꯕ ꯇꯝꯕꯩ ꯇꯥꯏꯞꯇꯅꯦ ꯍꯥꯏꯕ ꯑꯩꯅ ꯍꯧꯁꯨ ꯑ ꯂꯩꯔꯤꯁꯦ ꯇꯁꯦꯡꯅ ꯑꯩꯁꯦ ꯃꯥ
ꯑꯗꯣ ꯑꯩꯅ ꯍꯥꯏꯁꯦ ꯏꯁꯥ ꯏꯊꯟꯗꯅꯦ ꯊꯃꯣꯏꯁꯤꯗꯅꯦ ꯑꯁ ꯅꯪꯕꯨ ꯅꯨꯡꯉꯥꯏꯕ꯭ꯔꯥꯅ ꯍꯪ ꯐꯪꯕꯁꯦ ꯄꯥꯈꯨꯝ ꯐꯪꯗꯦ ꯍꯥꯏꯕ ꯈꯪꯕꯩ ꯍꯥꯏꯅꯤꯡꯉꯤꯁꯦ ꯑꯗꯨꯃꯛꯅ ꯃꯥꯅꯗꯣ ꯑꯣꯠꯂꯝꯃꯦ ꯍꯥꯏꯕ ꯅꯠꯇꯕ ꯍꯧꯈꯤꯕ ꯃꯌꯥꯝꯗꯣ ꯈꯜꯂꯨꯔꯀꯥꯟꯗ ꯑꯁ ꯑꯩꯁꯦ ꯃꯥ ꯍꯧꯖꯤꯛ ꯈꯥꯟꯖꯟꯅꯔꯤꯁꯦ ꯑꯩꯁꯦ ꯅꯨꯡꯉꯥꯏꯔꯤꯕ꯭ꯔꯥꯅ ꯍꯪꯖ ꯕ ꯃꯇꯝꯗꯅꯦ ꯑꯩꯅ ꯋꯥ ꯌꯥꯝ ꯅꯨꯡꯉꯥꯏꯇꯕ ꯇꯐꯝ ꯈꯪꯗꯕ ꯑꯗ ꯌꯨꯝꯁꯨ ꯍꯥꯏꯕ ꯌꯥꯗ ꯑꯩꯅ ꯐꯠꯇ ꯐꯠꯇꯕ ꯑꯃ ꯆꯠꯂꯣ ꯍꯥꯏꯕ ꯅꯠꯇꯕ ꯋꯥꯔꯤ ꯁꯥꯗꯣꯛꯄ ꯑꯃ ꯂꯩꯇꯕ ꯑꯩꯒꯤ ꯑꯗꯒꯤ ꯁꯣꯝꯗꯒꯤ ꯌꯨꯝꯒꯤꯗꯤ ꯑꯗꯨꯝ ꯑꯗꯨꯝ ꯊꯕꯛ ꯏꯪꯉꯥꯡꯒꯤ ꯂꯥꯎꯅ ꯈꯣꯠꯅꯕ ꯏꯁꯥꯒꯤ ꯏꯁꯄꯦꯁ ꯐꯪꯈꯤꯗꯕ ꯑꯗꯨꯒꯨꯝꯕ ꯃꯌꯥꯝ ꯃꯌꯥꯝꯗꯣ ꯑꯗꯒꯤ ꯃꯤꯃ ꯏꯀꯥꯏ ꯍꯩꯈꯤꯕ ꯑꯗꯒꯤ ꯁꯨꯝ ꯃꯦꯃꯣꯔꯤ ꯈꯈꯤꯇꯪ ꯔꯤꯃꯦꯟ ꯇꯧꯔ ꯀꯥꯏꯗ ꯑꯍꯤꯡꯗꯤꯛ ꯄꯨꯕ ꯍꯧꯒꯠꯂꯛꯍꯦ ꯃꯑꯣꯡ ꯑꯃꯅꯤ ꯅꯪ ꯇꯧꯈꯤꯗ꯭ꯔꯣ
ꯑꯁ ꯑꯩꯗꯤ ꯑꯍꯤꯡ ꯇꯨꯝꯗꯅꯦ
ꯇꯨꯝ ꯗꯃꯤ ꯑꯗꯨꯗꯩꯅ ꯍꯥꯏꯁꯦ ꯑꯗꯨꯒꯨꯝꯕ ꯃꯌꯥꯝꯗꯣ ꯈꯜꯂꯨꯔꯀꯥꯟꯗꯅꯦ ꯏꯊꯟꯗ ꯑꯃ ꯄꯦꯟꯗꯕꯗꯣ ꯍꯣꯡꯕ꯭ꯔꯥ ꯑꯗꯨ ꯐꯥꯎꯋꯦ ꯍꯥꯏꯕ ꯑꯁꯦ ꯑꯣꯔꯥ ꯅꯪ ꯑꯃ ꯊꯦꯡꯅꯔꯨꯕꯁꯤꯅ ꯑꯗꯒꯤ ꯂꯥꯏꯔꯤꯛꯇ ꯂꯤꯌꯥ ꯑꯣꯏꯗ꯭ꯔꯦ ꯁꯨꯝ ꯍꯥꯏꯗꯤ ꯊ ꯈꯔꯂꯝ ꯃ ꯑꯣꯏ ꯇꯁꯨ ꯃꯣꯏ ꯑꯩꯅ ꯃꯣꯏꯗꯤ ꯂꯩꯔꯒꯁꯨ ꯃꯇꯤꯛ ꯑꯃ ꯆꯥꯔꯒ ꯀꯩꯅꯣꯝꯇꯪ ꯇꯧꯔꯒ ꯆꯠꯂꯅꯤ ꯀꯥꯏꯅ ꯈꯟꯕꯗꯨꯣ ꯈꯜꯂꯦ ꯑꯗꯨ ꯈꯟꯅ ꯈꯟꯅ ꯉꯥꯏꯅ ꯉꯥꯏꯅ ꯆꯍꯤ ꯑꯗꯨꯝ ꯕꯥꯔꯣꯏ ꯁꯂꯛꯏ ꯁꯤꯅꯤ
ꯑꯁ ꯇꯧꯅꯤꯁꯦ ꯂꯩꯗꯅꯤ
ꯅꯩꯕꯗꯤ ꯅꯩꯒꯅꯦꯕ ꯑꯗ ꯑꯩꯈꯣꯏꯁꯦ ꯗꯥꯎꯁꯦ ꯑꯃ ꯌꯥꯗ ꯕ ꯑꯣꯏꯌꯦꯕ ꯍꯥꯏꯕꯗꯤ ꯂꯩꯕꯥꯛꯀꯤꯁꯨ ꯂꯩꯁꯜꯂꯦ ꯂꯩꯕꯥꯛꯀꯤ ꯍꯥꯏꯕꯗꯤ ꯇ꯭ꯔꯦꯗꯤꯁꯟꯁꯦ ꯋꯥꯔꯤ ꯐꯕ ꯑꯩ ꯈꯤꯇꯪꯒꯤ ꯋꯥ ꯅꯠꯇꯦꯕ ꯁꯤ ꯃꯤꯗꯤ ꯃꯌꯨꯝ ꯃꯀꯩꯕꯨ ꯂꯩꯇ꯭ꯔꯕꯅꯤ ꯅꯠꯇ꯭ꯔꯅꯦ ꯑꯗꯨꯒꯤ ꯁꯨꯝ ꯍꯥꯏꯗꯤ ꯃꯇꯥꯡ ꯃꯇꯝ ꯆꯥꯅ ꯊꯕꯛ ꯏꯪꯈꯥꯡꯁꯦ ꯑꯗꯨꯝ ꯂꯣꯏ ꯗꯤꯂꯦ ꯇꯧꯔꯦ ꯀꯣꯔꯣꯅꯥꯅ ꯑꯣꯏꯔꯣ ꯑꯃꯅ ꯑꯣꯏꯔꯣ ꯑꯗꯨꯅ ꯥꯟꯗ ꯑꯗꯕ ꯅꯪ ꯍꯟꯇ ꯊꯕꯛ ꯀꯩ ꯑꯩ ꯊꯥꯖꯤꯟꯒꯦ
ꯄ꯭ꯔꯥꯏꯚꯦꯠ ꯉꯥꯛꯇꯅꯤꯅ ꯑꯩꯅ ꯊꯥꯖꯤꯜꯂꯤꯁꯦ ꯑꯁꯤ ꯀꯩꯁꯥꯝꯄꯥꯠꯔꯣꯝꯗ ꯊꯥꯖꯤꯜꯂꯤ ꯑꯗꯒꯤ ꯇꯤ ꯄꯣꯔꯣꯝ ꯄꯥꯔꯣꯝꯗꯁꯨ ꯊꯥꯖꯤꯜꯂꯦ ꯑ ꯎꯁ ꯈꯪꯗ꯭ꯔꯦ ꯉꯔꯤꯅꯤ ꯅꯨꯃꯤꯠ ꯈꯔ
ꯅꯔ ꯀꯩꯂꯝꯗꯅꯦꯕ ꯄꯁꯤ ꯀꯣ
ꯅꯠꯇꯦ ꯑꯗꯣꯝ ꯅꯥꯀꯟ ꯁꯥꯏꯗꯇꯩꯩꯗꯤ ꯑꯣꯏꯗꯣꯏꯅꯦ ꯂꯝꯕꯟꯒꯅꯣ
ꯑꯣ ꯑꯣ
ꯑꯥ ꯑꯗꯨ ꯌꯧꯗ꯭ꯔꯤꯉ ꯑꯩꯗ
ꯑꯣ ꯍꯧꯖꯤꯛ ꯈꯥꯟꯗꯤ ꯀꯤꯖꯩꯀꯣ ꯑꯩ ꯀꯤꯖꯩ ꯐꯦꯛꯇꯗ ꯍꯥꯏꯕꯗꯤ ꯇꯧꯅꯩ ꯃꯌꯥꯝꯁ ꯌꯦꯡꯤ ꯏꯃꯥꯟꯅꯕꯤ ꯑꯃꯁꯨ ꯃꯥꯏ ꯄꯁꯁꯤ ꯀ꯭ꯂꯥꯁ ꯐꯥꯏꯚꯁꯤꯁꯦ ꯀꯣꯏꯅꯔꯛꯑꯒ ꯅꯨꯄꯥ ꯅꯨꯄꯤ ꯑꯃ ꯀꯣꯏꯈ꯭ꯔꯦꯕ ꯑꯗꯨ ꯏꯃꯥꯟꯅꯕꯤꯗꯨꯒꯤ ꯅꯝꯕꯔ ꯇ ꯈꯪꯗꯦꯀꯣ ꯑꯗꯨꯒ ꯁꯝꯊꯥꯖꯗꯕ ꯑꯣꯏꯕ ꯑꯣꯏꯕꯗꯣ ꯑꯩꯉꯣꯟꯗ
ꯑꯁ ꯑꯩꯈꯣꯏ ꯃꯃꯥꯍꯣꯏ ꯅꯦꯅꯦꯍꯣꯏꯅ ꯍꯥꯏꯔꯤꯁꯦꯀꯣ ꯑ ꯑꯃ ꯍꯣꯏ ꯊꯥꯏꯅꯒꯤ ꯇꯥꯏꯞꯇ ꯅꯨꯄꯥ ꯂꯣꯏ ꯃꯌꯥꯝ ꯀꯣꯏꯔꯒ ꯑꯃꯁꯨ ꯑꯃꯁꯨ ꯀꯣꯏꯔꯒ ꯊꯥꯏꯅꯗꯤ ꯀꯅꯥꯝ ꯈꯪꯅꯗꯦꯗꯅ ꯑꯗꯨꯕꯨꯗꯤ ꯌꯥꯗ꯭ꯔꯦ ꯅꯣꯏ ꯍꯧꯖꯤꯛꯇꯤ ꯍꯥꯏꯗꯤ ꯆꯥꯎ ꯈꯣꯠꯂꯕꯅꯤꯅ ꯐꯣꯟꯗꯣ ꯐꯦꯁꯕꯨꯛ ꯕꯨ ꯑꯗꯒꯤ ꯐꯣꯟꯗ ꯑꯗꯨꯝ ꯄꯥꯏꯅꯔꯕꯅꯤꯅ ꯅꯣꯏꯁꯦ ꯄꯥꯛꯅ ꯅꯨꯄꯥ ꯑꯅꯤ ꯑꯍꯨꯝ ꯀꯣꯏꯕ ꯌꯥꯗ꯭ꯔꯦ ꯑꯗꯨꯕꯨ ꯑꯃꯗꯗꯤ ꯁꯨꯡꯂꯦꯞ ꯂꯦꯞꯀꯅꯨ ꯑꯣꯞꯁꯟꯅ ꯑꯗꯨꯝ ꯊ ꯍꯣꯏꯣꯏ ꯂꯨꯍꯣꯡꯡꯂꯕ ꯃꯇꯨꯡꯗ ꯍꯣꯡꯗꯣꯛꯄ ꯌꯥꯗꯧꯕ ꯅꯠꯇꯦ ꯑꯗꯨꯅ ꯈꯟꯕ ꯌꯥꯔꯤꯉꯩꯗ ꯈꯜꯂꯣ ꯍꯥꯏꯔꯤꯕ ꯑ ꯇ
ꯑꯗꯒꯤꯅꯦ ꯍꯥꯏꯕꯅꯦꯕ ꯅꯣꯏꯗꯤ ꯑꯃꯃꯨꯛ ꯀ꯭ꯔꯥꯏꯁꯤꯁ ꯁꯣ ꯝꯗ ꯑꯩꯈꯣꯏꯗꯤ ꯁꯨꯃꯥꯏ ꯃꯥꯒ ꯈꯪꯅꯔ ꯑꯔꯦꯞꯄ ꯍꯥꯏꯕꯗꯤ ꯃꯉꯣꯟꯗ ꯑꯣꯏꯅ ꯂꯦꯞꯆꯔꯒ ꯂꯩꯖꯔꯒ ꯃꯤꯅ ꯄꯨꯁꯜꯂꯛꯄꯁꯦ ꯈꯪꯕ꯭ꯔꯥ ꯁꯤꯒꯨꯝꯕ ꯑꯗꯨꯝ ꯅꯣꯏꯗꯤ ꯊꯣꯛꯄ ꯍꯧꯕꯄ ꯈꯪꯗꯦ ꯑꯩꯈꯣꯏꯗꯤ ꯊꯣꯛꯑꯦꯕ ꯑꯩ ꯑꯅꯤꯍꯨꯝꯂꯛ ꯁꯔꯕ ꯊꯣꯛꯄ ꯑꯩꯒꯤꯗꯤ ꯈꯪꯕ꯭ꯔꯦ ꯍꯥꯏꯗꯤ ꯑꯩꯅ ꯌꯥꯗꯕ ꯌꯨꯝ ꯑꯗꯤꯣ ꯄꯨꯁꯤꯜꯂꯛꯄꯗꯣ ꯑꯥ ꯍꯣꯏ ꯍꯣꯏ ꯍꯣꯏ ꯍꯣꯡꯍꯟꯅꯤꯡꯉ ꯑꯗꯨ ꯇꯑꯁꯨ ꯑꯐꯕ ꯂ ꯍꯣꯏ ꯁꯤꯗꯤ ꯃꯣꯏꯟꯅ ꯐꯕ ꯄꯤꯗ ꯑꯗꯣ ꯑꯩꯅꯗꯤ ꯍꯧꯖꯤꯛ ꯍꯣꯔꯦꯟꯒꯤ ꯋꯥꯗꯤꯀꯣ ꯆꯍꯤ ꯑꯍꯨꯝ ꯑꯅꯤ ꯑꯍꯨꯝꯒꯤ ꯃꯃꯥꯡꯒꯤ ꯋꯥꯔꯤ ꯑꯩꯁꯦ ꯑꯗꯣ ꯁꯨꯝ ꯑꯗꯨꯕꯨ ꯌꯧꯅ ꯑꯩꯅ ꯊꯥꯖꯩ